ꯏꯇꯥꯎ
ꯏꯇꯥꯎꯕꯤ
ꯇꯥꯎꯕꯤ ꯇꯥꯏꯅꯦ ꯇꯥꯎꯕꯤꯕꯨ ꯌꯨꯝꯗ ꯂꯩꯕ꯭ꯔꯣ
ꯑꯦ ꯌꯨꯝꯗ ꯂꯩꯇꯦꯅꯦ ꯑꯩꯁꯦ ꯒꯥꯔꯤ ꯊꯧꯗꯣꯛꯑꯝꯕꯅꯤꯅꯦ ꯗꯨꯀꯥꯟ ꯆꯠꯀꯦꯅ
ꯑꯁ ꯌꯨꯝ ꯊꯪꯅꯅꯁꯨ ꯂꯩ ꯏꯇꯎ ꯎꯗ ꯀꯨꯏꯔꯦꯅ ꯐꯣꯟ ꯇꯧꯔꯛꯄꯅꯤꯅꯦ ꯌꯨꯝꯗ ꯂꯩꯔꯗꯤ ꯁꯨꯝ ꯉꯍꯥꯛ ꯌꯨꯝꯗ ꯂꯩꯔꯗꯤ ꯉꯥꯏꯍꯥꯛ ꯀꯣꯐꯤ ꯀꯩꯅꯣꯝ ꯀꯣꯐꯤꯔ ꯀꯩꯅꯣꯝ ꯊꯛꯎꯁꯤꯔꯅ ꯍꯥꯏꯔꯛ ꯑꯝ ꯍꯧꯔꯛꯑꯝꯃꯤꯅꯤꯅꯦ ꯏꯇꯥꯎꯗ
ꯎꯝ ꯌꯥꯏꯅꯦ ꯌꯥꯏ ꯅꯦ ꯍꯣꯔꯦꯟꯗꯣ ꯅꯨꯡꯗꯥꯡ ꯋꯥꯏꯔꯝ ꯄꯨꯊꯣꯛꯑꯁꯦ ꯋꯥꯀꯤꯡ ꯑꯣꯏꯅ
ꯍꯣꯏ ꯋꯤꯀꯤꯡ ꯑꯣꯏꯅ ꯏꯇꯥꯎꯕꯨ ꯀꯥꯢ ꯆꯠꯂꯤꯅꯣ ꯍꯧꯖꯤꯛꯄꯨ
ꯑꯥ ꯑꯩꯁꯦ ꯀꯩꯅꯣ ꯇꯧꯕꯅꯤ ꯄꯣꯠ ꯏꯃꯨꯡꯒꯤ ꯄꯣꯠ ꯆꯩꯩ ꯈꯔ ꯋꯥꯠꯂꯦꯅ ꯑꯥ ꯚꯤꯁꯥꯜ ꯆꯂꯨꯁꯤꯔꯥꯅ ꯇꯧꯕꯅꯤꯅꯦ ꯚꯤꯁꯥꯜ ꯆꯠꯒꯦꯅ ꯊꯣꯛꯂꯛꯏꯕꯅꯤꯅꯦ
ꯏꯇꯧꯎꯕꯨ ꯄꯣꯠ ꯆꯩꯩ ꯂꯩꯅꯤꯡꯕ ꯂꯩꯇ꯭ꯔꯣ
ꯑꯁ ꯑꯗꯨ ꯑꯩꯁꯨ ꯆꯠꯅꯤꯡꯉꯝꯕꯅꯤꯅꯦ ꯑꯩꯅ ꯈꯔ ꯉꯟꯅ ꯇꯧꯔꯝꯃꯗꯤ ꯌꯦꯡꯉꯣ ꯏꯇꯥꯎꯗ ꯄꯨꯟꯅ ꯆꯠꯃꯤꯟꯅꯔꯝꯕ ꯌꯥꯕꯅꯤ ꯏꯇꯥꯎ ꯂꯩꯕꯤꯔꯛꯀꯦ ꯍꯥꯏꯕ꯭ꯔꯣ ꯄꯣꯠ ꯑꯃ ꯑꯅꯤꯗꯪ ꯍꯥꯏꯔꯛꯀꯦꯅꯦ
ꯑꯦꯁ ꯀꯩꯝ ꯈꯜꯂꯨꯅꯨ ꯀꯩꯅꯣ ꯑꯩ ꯂꯩꯔꯛꯀꯦꯅꯦ ꯑꯦꯁ ꯏꯇꯥꯎ ꯑꯩ ꯂꯩꯁꯤꯗꯤ ꯆꯠꯇꯣꯔꯤꯁꯤꯗꯤ ꯍꯧꯖꯤꯛ ꯑꯩ ꯂꯩꯔꯛꯑꯁꯨ ꯌꯥꯢ ꯀꯩꯅꯣ ꯏꯇꯥꯎ ꯆꯠꯇ꯭ꯔ
ꯏꯇꯥꯎꯅ ꯍꯦꯛ ꯈꯟꯕꯤꯔꯣ ꯑꯃ ꯏꯁꯀꯤꯅꯣꯗꯨ ꯄ ꯇ ꯍꯥꯏꯗꯣꯏꯔ ꯑꯃ ꯊꯣꯡꯅꯥꯎꯒꯤ ꯀꯩꯅꯣ ꯍꯥꯏꯇꯥꯔꯦ ꯑꯩꯈꯣꯏꯒꯤ ꯁꯨꯝ ꯐꯃꯨꯡ ꯃꯄꯥꯟꯗ ꯑꯩꯈꯣꯏꯒꯤ ꯁꯨꯝ ꯃꯤ ꯌꯥꯝ ꯂꯥꯛꯑꯀꯥꯟꯗ ꯎꯗꯅꯕ ꯈꯟꯗꯕ ꯑꯃ ꯂꯩꯗꯥꯏꯅꯦ ꯀꯩ ꯍꯥꯏꯗꯣꯏꯅꯣ ꯑꯁꯥꯡꯕꯗꯣ ꯄꯗꯥꯔ ꯑꯣꯢꯅꯁꯨ ꯁꯤꯖꯤꯟꯅꯕ ꯑꯣꯏ ꯄꯗꯔ ꯍꯥꯏ ꯇꯥꯔꯦ ꯑꯗꯨꯏꯗꯣ ꯑꯝꯇꯪ ꯌꯥꯎꯕ ꯌꯦꯡꯉꯈꯤꯔꯣ
ꯑꯣ ꯑꯇꯩꯗꯤ ꯑꯗꯨꯝꯃ ꯂꯩꯔꯦ ꯆꯥꯅ ꯊꯛꯅꯕ ꯐꯤꯁꯨꯨ ꯐꯤꯖꯥꯝꯒꯤ ꯑꯇꯩ ꯀꯩꯀꯥꯗꯤ ꯂꯩ ꯕ꯭ꯔꯣ
ꯗ꯭ꯔꯥꯏ ꯐ꯭ꯔꯨꯏꯠꯀꯨꯝꯕꯗꯨ ꯑꯣꯐꯔ ꯂꯩꯕ꯭ꯔ ꯑꯝꯇ ꯌꯦꯡꯉꯛꯎꯅꯦ ꯂꯩꯔꯗꯤ ꯂꯩꯒꯦꯅꯦ ꯅꯣꯏ ꯕꯤꯁꯥꯜꯒꯤꯗꯤ ꯕꯥꯏ ꯋꯥꯟ ꯒꯦꯠ ꯌꯥꯝ ꯇꯧꯋꯤꯗꯅ
ꯑꯥ ꯑꯥ ꯕꯥꯏ ꯋꯥꯟ ꯒꯦꯠ ꯋꯥꯟ ꯍꯧꯖꯤꯛꯁꯤ ꯑꯣꯐ ꯌꯥꯝ ꯄꯤꯔꯤꯌꯦ ꯃꯣꯏꯒꯤ ꯑꯥ ꯀꯩꯅꯣꯒꯥꯗꯣ ꯑꯃ ꯑꯣꯠꯁꯀꯗꯨ ꯌꯥꯝꯅ ꯑꯣꯐꯔ ꯄꯤꯔꯦ ꯃꯣꯢꯒꯤꯗꯣ ꯑꯗꯒꯤ ꯀꯣꯔꯟꯐ꯭ꯂꯦꯛꯁ ꯑꯗꯩꯗꯤ ꯆꯣꯀꯣ ꯀꯩꯀꯥ ꯑꯁ ꯌꯥꯝ ꯄꯤꯈ꯭ꯔꯦꯗ ꯑꯗꯨꯅ ꯈꯔ ꯂꯩꯁꯜꯂꯨꯒꯦ ꯇꯧꯕꯅꯤꯅꯦ ꯏꯃꯨꯡꯒꯤ ꯆꯥꯕ ꯊꯛꯄꯗ ꯈꯔ ꯋꯥꯠꯇꯅꯕ
ꯑꯗꯨꯗꯤ ꯀꯩꯅꯣꯗꯣ ꯀꯣꯟꯐ꯭ꯔꯦꯁ ꯀꯥꯗꯣ ꯈꯔ ꯂꯩꯔꯛ ꯌꯥꯏꯅꯦ ꯏꯇꯥꯎ ꯑꯩꯁꯨ
ꯂꯩꯔꯛꯀꯦꯅꯦ ꯕꯥꯏ ꯋꯥꯟ ꯒꯦꯠ ꯋꯥꯟꯅꯤꯅꯦ ꯃꯣꯏ ꯄꯤꯔꯤꯁꯦ ꯌꯥꯝ ꯆꯥꯎꯕ ꯑꯣꯐꯔꯅꯤꯅꯦ ꯍꯧꯖꯤꯛ ꯈꯨꯗꯣꯡ ꯆꯥꯕꯁꯦ ꯑꯩꯈꯣꯏ ꯂꯩꯁꯤꯜꯍꯧꯕꯅ ꯐꯩ
ꯍ ꯄꯤꯅꯠ ꯕꯇꯔꯒ ꯑꯃꯨꯛ ꯌꯦꯡꯉꯛꯎꯅꯦ ꯑꯗꯨꯁꯨ ꯕꯥꯢ ꯋꯥꯟ ꯒꯦꯠ ꯋꯥꯟ ꯐ꯭ꯔꯤ ꯂꯩꯕ
ꯑꯣ ꯑꯩ ꯄꯤꯅꯠ ꯕꯇꯔ ꯁꯥꯎꯕꯅꯤꯅꯦ ꯄꯤꯅꯠ ꯕ ꯇꯔꯗꯨ ꯕ꯭ꯔꯦꯗꯠꯇꯒ ꯇꯩꯔꯒ ꯆꯥꯕꯁꯦ ꯌꯥꯝ ꯊꯤꯅ ꯏꯅꯔꯖꯤ ꯄꯤꯕ ꯍꯥꯏꯇꯥꯔꯦꯅꯦ ꯑꯗꯨ ꯏꯇꯥꯎꯒꯤꯁꯦ ꯀꯔꯝꯕ ꯄꯤꯅꯠ ꯕꯇꯔ ꯑꯣꯢꯗꯣꯢꯅꯣ ꯍꯥꯏꯗꯤ ꯀ꯭ꯔꯟꯆꯤ ꯍꯥꯏꯕ ꯑꯃ ꯀ꯭ꯔꯤꯝꯃꯤ ꯍꯥꯏꯕ ꯑꯃ ꯂꯩꯗꯅ ꯀꯔꯝ ꯄꯥꯝꯒꯦ
ꯇꯥꯎꯅ ꯑꯃ ꯌꯦꯡꯉꯛꯑꯣꯅꯦ ꯏꯌꯥꯢ ꯌꯥꯏꯅꯦ ꯑꯩꯗꯤ
ꯍꯥꯏꯗꯤ ꯌꯥꯝ ꯃꯍꯤ ꯂꯥꯡꯇꯛ ꯇꯧꯕꯗꯨꯅ ꯐꯕ꯭ꯔꯥ ꯃꯄꯪ ꯌꯥꯎꯔꯛ ꯇꯧꯕꯗꯨꯅ
ꯈꯔ ꯀꯩꯅꯣ ꯇꯧꯕꯗꯣ ꯑꯣꯢꯅꯂꯩꯔꯛꯑꯣ ꯈꯔ ꯅꯪꯂꯞ ꯇꯧꯕ ꯑꯣꯢ ꯂꯩꯔꯣ
ꯅꯪꯗꯤ ꯅꯪꯅꯦꯕ ꯂꯣꯏꯅ ꯍꯥꯏꯗꯤ ꯃꯄꯪꯒꯨꯝꯕꯒꯤ ꯁꯔꯨꯛ ꯁꯤ ꯈꯔ ꯌꯥꯎꯕꯗꯨ ꯄꯥꯝꯕ꯭ꯔꯥ
ꯀꯩꯅꯣ ꯑꯣꯏꯅ ꯍꯥꯏꯗꯤ ꯑꯩꯈꯣꯏ ꯕꯗꯥꯝꯒ ꯃꯀꯛ ꯃꯀꯨ ꯌꯥꯎꯕ ꯑꯃ ꯂꯩ ꯗꯥꯏꯅꯦ
ꯑꯥ ꯑꯥ ꯑꯥ
ꯑꯗꯨꯝꯕꯗꯣ ꯑꯣꯏꯅ ꯑꯩ ꯌꯦꯡꯉꯛꯑꯣ
ꯑꯣ ꯑꯣ ꯑꯗꯨꯗꯤ ꯀ꯭ꯔꯟꯆꯤꯗꯨꯅꯦꯕꯀꯣ ꯍꯣꯏ ꯏꯁ ꯑꯗꯨꯗꯤ ꯂꯩꯊꯔ ꯂꯣꯏꯔ
ꯑꯩꯁꯨ ꯑꯃ ꯂꯩꯔꯛꯀꯦ ꯍꯣꯔꯦꯟꯁꯦ ꯀ꯭ꯔꯟꯆꯤꯗꯨꯅ ꯈꯔ ꯍꯥꯎꯋꯦꯕ
ꯍꯣꯏ ꯍꯣꯏ ꯑꯗꯨ ꯄꯩꯁꯥ ꯅꯨꯡꯁꯥꯗꯤ ꯌꯥꯎꯈꯤ ꯅꯠꯇ꯭ꯔꯣ ꯀꯥꯄꯛꯇ꯭ꯔꯁꯨ ꯌꯥꯗꯣꯏꯔꯣ ꯀꯣꯟ ꯍꯟꯖꯤꯟꯕꯥ ꯏꯇꯥꯎꯒꯤ
ꯑꯦ ꯏꯇꯥꯎ ꯏꯇꯥꯎ ꯂꯨꯄꯥ ꯂꯤꯁꯤꯡ ꯀꯨꯟ ꯀꯥꯄꯑꯣ
ꯀꯩꯅꯣ ꯍꯦꯛ ꯄꯣꯠ ꯌꯥꯝꯃꯦ
ꯀꯨꯟꯅ ꯌꯥꯔꯅꯤ ꯃꯤ ꯀꯨꯟꯅ ꯌꯥꯔꯅꯤ ꯈꯤꯇꯪ ꯌꯥꯝ ꯌꯥꯝꯕ ꯄꯩꯁꯥ ꯅꯠꯇꯦ ꯀꯩꯅꯣ ꯈꯤꯇꯪ ꯈꯛꯇꯅꯤ
ꯇꯥꯎꯈꯤꯁꯤ ꯄꯩꯁꯥꯁꯦ ꯑꯩꯉꯣꯟꯗꯩ ꯂꯣꯏ ꯊꯦꯡꯉꯛꯄ ꯃꯥꯜꯂꯤꯗ
ꯏꯇꯥꯎꯕꯨ ꯀꯩꯅꯣꯅꯤ ꯏꯇꯥꯎꯒꯤ ꯂꯟ ꯊꯨꯝꯁꯤꯕꯨ ꯀꯅꯥꯅ ꯆꯥꯕ ꯉꯝꯗꯣꯏꯅꯣ ꯂꯨꯄꯥ ꯂꯤꯁꯤꯡ ꯀꯨꯟꯈꯛ ꯀꯥꯞꯄꯨ ꯍꯥꯏꯕꯗ ꯀꯩꯅꯣꯇꯥꯎꯋꯥꯏ ꯌꯥꯝ ꯉꯥꯡꯅꯩꯁꯤꯕꯣ
ꯇꯥꯎꯀꯤ ꯍꯟꯗꯛꯁꯤ ꯄꯩꯁꯥ ꯈꯔ ꯄꯥꯏꯗꯕꯁꯤꯗ ꯏꯅꯥꯎꯒꯤꯁꯤ ꯑꯩꯉꯣꯟꯗ ꯀꯩꯅꯣ ꯇꯧꯔꯛꯄ ꯃꯜꯂꯤꯗ
ꯑꯣ ꯏꯇꯥꯎ ꯄꯤꯅꯤꯡꯗ꯭ꯔꯒꯗꯤ ꯌꯥꯔꯦꯁꯦ ꯑꯩ ꯐ꯭ꯔꯤꯗ ꯂꯩꯔꯛꯑꯒꯦꯀꯣ ꯑꯗꯨꯒꯅꯦ ꯏꯇꯥꯎꯗ ꯑꯗꯨꯝ ꯂꯧꯖꯔꯣ
ꯏꯇꯥꯎꯅꯕꯨ ꯐꯔꯤꯗ ꯂꯩꯕꯤꯔꯗꯤ ꯐꯔꯤꯅꯤꯅꯦ ꯅꯣꯛ ꯐꯥꯗꯣꯛꯁꯨ ꯏꯇꯥꯎꯒꯤ ꯃꯔꯟ ꯆꯥ ꯌꯥꯏ
ꯌꯦ ꯂꯥꯏꯅꯦ ꯂꯥꯏꯅꯦ ꯂꯥꯛꯎꯅꯦ ꯑꯩꯈꯣꯏ ꯌꯨꯝꯗ ꯑꯗꯨꯝ ꯄꯤꯖ ꯄꯤꯊꯛ ꯇꯧꯒꯦꯅꯦ ꯏꯇꯥꯎꯒꯤꯕꯨ ꯀꯩꯅꯣꯅꯦ
ꯁꯦꯡꯉꯕ꯭ꯔꯣ ꯐꯔꯤꯗ ꯂꯩꯍꯟꯗꯣꯏꯗꯣ ꯍꯔꯦꯟꯃꯨꯛ ꯋꯥꯔꯧꯅꯅꯤꯀꯣ
ꯁꯦꯡꯉꯤꯅꯦ ꯁꯦꯡꯉꯤꯅꯦ ꯑꯗꯣ ꯏꯇꯥꯎ ꯕꯤꯁꯥꯜ ꯃꯌꯥꯒꯤ ꯕꯣꯔꯥꯗꯨꯣ ꯌꯥꯝ ꯍꯥꯎꯕꯅꯤꯍꯦ
ꯑꯗꯨꯗ ꯑꯣꯏꯅ ꯍꯣꯔꯦꯟ ꯊꯣꯛꯎꯔꯁꯦ ꯍꯣꯔꯦꯟ ꯏꯇꯥꯎ ꯍꯜꯂꯛꯑꯒ
ꯑ ꯑꯗꯨꯗꯤ ꯑꯗꯨ ꯅꯠꯇꯕ ꯀꯣꯐꯤ ꯊꯛꯐꯝꯗꯣ ꯑꯗꯨꯝ ꯆꯠꯁꯤꯗ ꯑꯗꯨ ꯕꯣꯔꯥ ꯑꯗꯨ ꯈꯔ ꯂꯩꯔꯛꯑꯣ ꯍꯥꯏꯕ꯭ꯔꯣ
ꯂꯩꯔꯛꯎꯅꯦ ꯌꯥꯏꯅꯦ ꯄꯣꯠ ꯊꯤꯜꯂꯛꯄ ꯑꯣꯏꯅ ꯑꯩꯈꯣꯏꯗ ꯆꯥꯈꯔꯁꯤ ꯂꯣꯏꯔꯦ
ꯎꯝ ꯍꯣꯔꯦꯟ ꯈꯔ ꯃꯥꯔꯤꯅꯕ
ꯌꯦꯁ
ꯑꯩꯈꯣꯏ ꯑꯗꯨꯝꯕ ꯇꯧꯗ꯭ꯔꯤꯀꯣ ꯏꯁꯥ ꯌꯥꯗ꯭ꯔꯦ ꯍꯧꯖꯤꯛꯀꯥ
ꯅꯣ ꯅꯣ ꯏꯇꯥꯎꯁꯤ ꯌꯥꯝ ꯂꯥꯟꯅ ꯈꯜꯂꯤ ꯃꯥꯔꯤꯕ ꯍꯥꯏꯕꯗꯤ ꯕꯣꯜꯒꯨꯝꯕ ꯌꯦꯡꯕꯗ ꯁꯨꯝ ꯆꯥꯅꯕ ꯍꯥꯏꯕꯅꯤꯗ ꯑ ꯇꯥꯎꯒꯤ ꯋꯥꯈꯜꯂꯣꯟꯁꯤ ꯌꯥꯗꯦꯗ ꯏꯇꯥꯎꯒꯤ ꯋꯥꯈꯜꯂꯣꯟꯁ ꯀꯃꯥꯏꯅ ꯇꯧꯕꯅꯣ ꯑꯁ ꯌꯥꯝꯅ ꯐꯠꯇ꯭ꯔꯦꯗꯤ ꯈꯔ ꯆꯥꯝꯊꯣꯛꯇꯕ ꯌꯥꯔꯔꯣꯏ ꯋꯥꯈꯜꯂꯣꯟꯁꯦ
ꯍ ꯆꯥꯝꯊꯣꯛꯇꯩꯅꯤ ꯆꯥꯝꯊꯣꯛꯇꯣꯏꯅꯤ
ꯏꯇꯥꯎꯁꯤ ꯒꯪꯒꯥ ꯏꯁꯅꯥꯟ ꯑꯝꯇ ꯇꯧꯗ꯭ꯔꯁꯤ ꯇꯧꯗ꯭ꯔꯕꯣ ꯂꯨꯞꯊꯣꯛꯀꯦ ꯍꯥꯏꯕ꯭ꯔꯣ
ꯑꯁ ꯒꯪꯒꯔꯁꯅꯥꯟ ꯅꯨꯡꯇꯤ ꯇꯧꯃꯟꯗ ꯏꯁꯤꯡ ꯂꯩꯇ꯭ꯔꯦꯗ ꯌꯨꯝꯗ ꯌꯥꯗ꯭ꯔꯕꯅꯤꯅꯦ ꯇꯣ ꯇꯤꯅꯒ ꯆꯥꯡꯅꯥꯢꯗꯕꯒ
ꯑꯣꯟꯊꯣꯛꯄꯅꯤꯗ ꯑꯗꯨꯒꯨꯝꯕ ꯑꯋꯥꯠꯄꯥꯗꯣ ꯅꯇꯥꯎꯗ ꯍꯥꯏꯔꯛꯑꯣꯅꯦ ꯅꯇꯥꯎꯒꯤꯗꯤ ꯑꯋꯥꯠꯄ ꯂꯩꯇꯦ
ꯌꯦꯁ
ꯏꯁꯤꯡ ꯉꯥꯛꯇꯅꯤ ꯑꯩꯈꯣꯏꯒꯤꯗꯤ ꯆꯥꯅ ꯊꯛꯅꯕ ꯋꯥꯚꯏꯔꯦ ꯍꯧꯖꯤꯛ ꯎꯝ ꯂꯣꯏ ꯂꯩꯊꯔꯗꯕꯅꯤ
ꯂꯩ ꯊꯔꯣ ꯂꯩ ꯊꯔꯣ ꯢꯇꯥꯎ
ꯇꯥꯃꯣ ꯑꯗꯣ ꯏꯇꯥꯎ ꯕꯖꯥꯔꯗꯨꯗꯤ ꯁꯣꯏꯅꯤꯀꯣ ꯑꯗꯨ
ꯑ ꯄꯗꯥ ꯑꯗꯨ ꯀꯔꯤꯃ ꯆꯨꯗ ꯄꯥꯝꯕꯤꯒꯦ ꯏꯇꯥꯎꯕꯣ
ꯑꯣꯏꯅꯦ ꯃꯆꯨꯗꯣ ꯑꯩ ꯁꯨ ꯉꯥꯁꯥꯏꯗꯦ ꯍꯥꯏꯌꯨ ꯍꯥꯏꯗꯌꯣ ꯃꯆꯨꯗ ꯀꯩꯀꯩ ꯌꯥꯎꯒꯦ ꯍꯥꯢꯄꯦꯠ ꯇꯪ ꯀꯈꯠꯂꯛ ꯑꯣꯅꯦ ꯃꯊꯛꯇꯨꯗ ꯃꯁꯨꯗꯨ ꯌꯦꯡꯒꯦꯅꯦ
ꯑꯣ ꯏꯇꯥꯎꯗꯤ ꯈꯔ ꯄꯤꯡ ꯈꯔ ꯄꯥꯝꯗꯥꯏꯅꯦ
ꯑꯁ ꯄꯤꯡꯗꯨꯗꯤ ꯐꯖꯗꯦꯍꯦ ꯏꯇꯥꯎꯁꯨ
ꯀꯔꯤ ꯃꯆꯨꯅꯣꯅꯦ ꯏꯇꯥꯎ ꯄꯥꯝꯃꯤꯁꯤꯕꯣ
ꯃꯣꯠꯇ ꯈꯪꯉ ꯕ꯭ꯂꯦꯛꯀꯨꯝꯕ ꯑꯗꯩꯗꯤ ꯀꯔꯝ ꯀꯔꯝꯕ ꯌꯥꯏ ꯑꯗꯨꯝ ꯕ꯭ꯔꯥꯎꯟꯒꯨꯝꯕ ꯑꯗꯨꯃꯥꯏꯅ ꯌꯥꯎꯕ ꯌꯦꯡꯕꯅꯦ ꯌꯥꯝ ꯃꯣꯠꯄꯗꯁꯨ ꯌꯥꯝ ꯈꯪꯉꯣꯢꯗꯕ ꯈꯔ ꯐꯖꯕ ꯂꯩ ꯅꯣꯡ ꯌꯥꯝ ꯌꯦꯛꯇꯕꯤ ꯌꯥꯝ ꯆꯝꯕ ꯂꯩꯗꯅ
ꯑꯁ ꯏꯇꯥꯎꯒꯤ ꯇꯟꯕꯁꯤ ꯎꯊꯣꯔꯛꯑꯦꯅꯦ ꯏꯇꯥꯎꯒꯤ ꯋꯥꯁꯤꯡ ꯃꯦꯆꯤꯟ ꯂꯩꯗꯨꯗꯤ ꯃꯣꯠꯂꯁꯨ ꯄꯠ ꯁꯨꯗꯣꯛꯑꯒ ꯂꯣꯏꯔꯦ ꯀꯩꯅꯣ
ꯇꯣꯏꯏꯅ ꯁꯨꯕꯥꯏꯁꯤ ꯀꯩ ꯅꯨꯉꯥꯢꯕ ꯊꯥꯕꯥꯛ ꯅꯠꯇꯦꯅꯦ ꯏꯇꯥꯎ
ꯍꯣꯏꯁꯦ ꯍꯣꯢꯁꯦ ꯏꯇꯥꯎ ꯒ꯭ꯔꯦ ꯃꯆꯨꯒ ꯑꯃ ꯌꯥꯎꯔꯤꯅꯦ ꯁꯤ ꯄꯥꯝꯗꯕ
ꯑꯦ ꯑꯗꯨꯏ ꯌꯥꯏꯅꯦ ꯐꯤꯕꯨ ꯀꯃꯥꯏꯅ ꯇꯧꯒꯦ ꯐꯤꯗꯨ ꯈꯔ ꯊꯥꯕꯔꯣ ꯄꯥꯕ꯭ꯔꯣ
ꯐꯤꯁꯦ ꯈꯔ ꯌꯥꯝ ꯊꯥꯕꯁꯨ ꯅꯠꯇꯦ ꯌꯥꯝ ꯄꯥꯕꯁꯨ ꯅꯠꯇꯦ ꯑꯗꯨꯕꯨ ꯈꯔ ꯂꯤꯡ ꯂꯤꯡꯗꯤ ꯂꯥꯎꯏꯀꯣ ꯏꯇꯥꯎ ꯖꯧ ꯖꯧ ꯂꯥꯎꯔꯞ ꯇꯧꯏ
ꯀꯔꯝꯕ ꯄꯥꯝꯕꯅꯣꯅꯦ ꯁꯣꯞ ꯑꯣꯏꯕ ꯄꯥꯝꯕ꯭ꯔꯣ
ꯁꯣꯞ ꯑꯣꯏꯕꯗꯨꯅꯗꯤ ꯐꯕ꯭ꯔꯅ ꯈꯟꯕ
ꯑꯥ ꯍꯣꯏ ꯑꯗꯨ ꯑꯣꯏꯇꯥꯔꯒꯗꯤ ꯑꯁꯣꯝ ꯁꯥꯏꯗꯠꯇ ꯌꯦꯡꯒꯦꯀꯣ
ꯍꯣꯢ ꯍꯣꯢ ꯌꯦꯡꯉꯣ ꯌꯦꯡꯉꯣ
ꯈꯔ ꯂꯩꯔꯤꯁꯦ ꯋꯥꯏꯠꯀꯨꯝꯕ ꯁꯤꯗꯤ ꯑꯉꯧꯕ ꯀꯥꯡꯕꯨ ꯑꯣꯏꯅ ꯇꯧꯋꯤꯅꯦ ꯑꯁꯦ ꯑꯃꯝꯕ ꯀꯔꯝꯕꯕꯁꯤ ꯀꯔꯝꯕ ꯂꯩ ꯖꯥꯠꯅꯣ ꯑꯥ ꯑꯦ ꯂꯩꯔꯦ ꯁꯤ ꯕ꯭ꯔꯥꯎꯟ ꯑꯃ ꯂꯩꯔꯦꯅꯦ ꯏꯇꯥꯎ ꯕ꯭ꯔꯥꯎꯟꯁꯤ ꯌꯦꯡꯉꯨꯅꯦ
ꯕ꯭ꯔꯥꯎꯟꯗ꯭ꯔꯤ ꯌꯥꯏꯅꯤ ꯐꯨꯠꯇꯣ ꯊꯥꯔꯚꯎꯅꯦ ꯌꯦꯡꯒꯦꯅꯦ ꯏꯇꯥꯎ
ꯑꯁꯦ ꯀꯥꯞꯄꯀꯦ ꯁꯦ ꯊꯥꯔꯛꯀꯦꯀꯣ ꯌꯦꯡꯉꯨ ꯌꯦꯡꯉꯨ ꯋꯥꯆꯦꯞꯇ ꯊꯥꯖꯜꯂꯛꯀꯦ ꯑꯥ ꯊꯥꯈ꯭ꯔꯕꯅꯤ ꯏꯇꯥꯎ ꯌꯧꯔꯛꯄ꯭ꯔꯥ ꯌꯦꯡꯉꯨ
ꯌꯥꯎꯋꯦ ꯌꯥꯎꯋꯦ ꯕ꯭ꯔꯥꯎꯟꯁꯤ ꯌꯥꯏꯅꯦ ꯃꯃꯜꯗꯤ ꯀꯌꯥ ꯊꯥꯈꯦꯅꯦ ꯁꯤ ꯑꯗꯨꯝ ꯌꯥꯔꯦ ꯐꯤ ꯑꯗꯨ ꯑꯗꯨꯝ ꯐꯅ ꯎꯔꯝꯗ꯭ꯔꯣ ꯏꯇꯥꯎꯅꯗꯤ ꯃꯆꯨꯒꯤꯗꯤ ꯌꯥꯔꯦ
ꯑꯣ ꯐꯩ ꯁꯤꯗꯤ ꯐꯩ ꯁꯤꯗꯤ ꯐꯩ ꯑꯥ ꯂꯨꯄꯥ ꯂꯤꯁꯤꯡ ꯑꯃ ꯑꯃꯒꯨꯝꯕ ꯂꯩ ꯌꯦ ꯁꯤꯖ ꯂꯤꯁꯤꯡ ꯋꯥꯟ ꯅꯠꯇꯦ ꯅꯥꯏꯟ ꯅꯥꯏꯟ ꯅꯥꯏꯟ ꯇ꯭ꯔꯤꯄꯜ ꯅꯥꯏꯟ ꯊꯥꯏꯅꯦ ꯃꯣꯏꯁꯦ
ꯏꯁ ꯇ꯭ꯔꯤꯄꯟ ꯅꯥꯏꯟ ꯗꯨꯕꯨ ꯄꯤꯌꯥꯔ ꯑꯣꯏꯔꯣ ꯅꯠꯇ꯭ꯔ ꯅ ꯑꯃꯈꯛꯇꯔꯣ ꯃꯣꯏꯗꯨꯕꯨ
ꯑꯥ ꯄꯤꯌꯔꯅꯦ ꯄꯤꯌꯔ
ꯌꯥꯔꯅꯦ ꯑꯗꯨ
ꯑꯁꯤ ꯌꯥꯔꯦꯍꯦ ꯁꯤ ꯐꯔꯕꯅꯦ ꯂꯧꯁꯜꯂꯣ ꯏꯇꯥꯎ
ꯑꯗꯨꯗꯤ ꯑꯅꯤ ꯂꯧꯔꯣꯅꯦ ꯃꯔꯤ ꯇꯧꯅꯕꯗꯣ
ꯃꯔꯤ ꯑꯣ ꯑꯣ ꯐꯔꯦ ꯐꯔꯦ ꯃꯆꯨ ꯆꯞ ꯃꯥꯟꯅꯗꯣꯏꯔꯣ ꯇꯣꯛꯈꯗ꯭ꯔꯣ ꯑꯣ ꯆꯞ ꯃꯥꯟꯅꯕꯗ ꯑꯦꯁ ꯕ꯭ꯔꯥꯎꯟ ꯌꯥꯝ ꯉꯧꯖꯕ ꯃꯥꯂꯤꯀꯣ
꯭ꯕꯔꯥꯎꯟꯖꯤꯅ ꯐꯖꯩꯗꯅ ꯀꯣꯛ ꯌꯦꯡꯕꯗ
ꯊꯤ ꯃꯆꯨꯗ ꯌꯥꯝ ꯉꯥꯎꯕ ꯃꯤꯅꯤꯅꯦ
ꯃꯥꯅꯤ
ꯁꯛ ꯁꯤꯒ ꯇꯧꯖ ꯁꯥꯏꯖꯦ ꯌꯦꯡꯉꯣ
ꯌꯦꯁ ꯑꯣ ꯂꯧꯔꯣ ꯂꯧꯔꯣ ꯑꯣ ꯏꯇꯥꯎ ꯍꯣꯏꯗꯁꯨꯝ ꯄꯣꯠ ꯈꯜꯂꯤꯉꯩꯗ ꯍꯥ ꯀꯩ ꯍꯥꯏꯅꯣ ꯑꯩ ꯇꯥꯗꯦ ꯄꯣꯠ ꯆꯩ ꯑꯇꯩꯗꯨ ꯉꯁꯥꯏꯒꯤ ꯗ꯭ꯔꯥꯏ ꯐ꯭ꯔꯨꯏꯠꯀꯨꯝꯕ ꯄꯤꯅꯠ ꯕꯇ꯭ꯔꯒꯨꯝꯕꯗꯨ ꯌꯦꯡꯉꯛꯑꯣ ꯑ
ꯑꯣ ꯍꯣ ꯌꯦꯡꯉꯒꯦ ꯌꯦꯡꯉꯒꯦ
ꯍꯣꯏ ꯏꯇꯥꯎꯗ ꯁꯨꯝ ꯌꯦꯠ ꯂꯩꯔꯅꯤ ꯄꯣꯠꯆꯩ ꯈꯟꯕꯗ ꯊꯝꯃꯒꯦ ꯑꯗꯨꯗꯤ
ꯑꯣ ꯍꯣꯏ ꯊꯝꯃꯣ ꯊꯝꯃꯣ
ꯍꯣꯏ ꯍꯣꯏ ꯌꯧꯔꯛꯄꯒ ꯍꯥꯏꯔꯛꯑꯣꯀꯣ ꯎꯝ ꯊꯝꯃꯦ ꯊꯝꯃꯦ